ꯍꯥꯔꯕꫭ꯫
ꯇꯥꯏꯌꯦ ꯇꯥꯏꯌꯦ ꯇꯥꯔꯕ꯭ꯔꯣ꯫
ꯇꯥꯌꯦ꯫
ꯀꯩꯗꫭꯔꯝꯃꯤꯅꯣ꯫
ꯑꯁ ꯑꯩ ꯊꯕꯛ ꯑꯃ ꯆꯠꯂꯨꯕ ꯍꯜꯂꯛꯄꯗ ꯉꯥꯏꯔꯤ ꯍꯧꯖꯤꯛꯇ ꯀꯥ ꯌꯧꯕꯗ ꯉꯥꯏꯔꯤ꯫
ꯑꯣ ꯀꯩ ꯊꯕꯛꯅꯣꯅꯦ꯫
ꯀꯩꯅꯣ ꯏꯃꯥꯟꯅꯕꯒꯤ ꯃꯌꯥꯝꯕ ꯑꯃ ꯉꯁꯤ ꯂꯨꯍꯣꯡꯅꯤꯡꯅ ꯇꯧꯕ꯫
ꯑꯣ꯫
ꯑꯗꯨꯒꯤ ꯆꯠꯂꯨꯕꯅꯤꯗ꯫
ꯍꯤꯞꯄꯝꯕꯅꯤꯗ ꯍꯛꯆꯥꯡꯁꯦ ꯅꯨꯡꯉꯥꯏꯇꯦꯅ ꯂꯩꯔꯝꯕꯅꯤ ꯁꯨꯝ꯫ ꯉꯁꯥꯏꯗꯣ ꯑꯩꯁꯨ ꯅꯨꯡꯊꯤꯟꯗꯣ ꯊꯕꯛ ꯈꯔ ꯆꯠꯂꯨ ꯕꯗꯨꯗ ꯀꯣꯛꯁꯦ ꯅꯨꯡꯁꯥ ꯃꯔꯛꯇꯨꯗ ꯂꯞꯄꯦ ꯀꯣꯛꯁꯦ ꯆꯤꯛꯈꯠꯂꯛꯄ꯫
ꯅꯥꯔꯤꯕ꯭ꯔꯣ ꯑꫭ ꯀꯣꯛ ꯆꯤꯄ ꯉꯁꯤ ꯈꯛꯇ
ꯉꯁꯤ ꯈꯛꯇꯅꯤꯗ ꯅꯥꯀꯟ ꯅꯥꯝ ꯑꯃ ꯆꯤꯛꯔ ꯂꯩꯕ꯫
ꯑꯗꯨꯒꯤ ꯑꯣꯏꯔꯝꯗꯧ ꯃꯥꯜꯂꯦ ꯍꯥꯏꯗꯤ ꯑꯩꯗꯣ ꯉꯁꯥꯏ ꯐꯅ ꯀꯨꯏꯅ꯫ ꯄꯨꯡ ꯑꯍꯨꯝ ꯃꯔꯤꯃꯨꯛꯀꯤ ꯆꯥꯡ ꯂꯦꯞꯄꯒ ꯑꯗꯨꯝ ꯂꯩꯔꯦꯕ꯫
ꯑꯪꯑꯥ
ꯑꯗꯨꯗꯨꯅ ꯉꯍꯥꯟꯒꯩꯖꯨ ꯉꯍꯥꯟꯒꯩꯖꯨ ꯃꯄꯥꯟ ꯊꯣꯛꯇꯕ ꯀꯥ ꯃꯅꯨꯡꯗ ꯑꯗꯨꯝ ꯂꯩꯁꯟꯕ ꯑꯗꯨꯗꯨꯒꯤꯅꯤꯗ ꯅꯣꯡ ꯐꯥꯗꯣꯛ ꯊꯣꯛꯄꯖꯤꯅ ꯐꯨꯗꯣꯔꯩ
ꯎꯝ ꯗꯤ ꯍꯥꯏꯗ꯭ꯔꯦꯠꯀꯨꯝꯕ ꯇꯧꯔꯝꯒꯅꯤ ꯁꯥꯗꯣ
ꯎꯝ
ꯏꯁꯤꯡꯒꯨꯝꯕ ꯀꯩꯒꯨꯝꯕ ꯐꯖꯅ ꯊꯛꯆꯤꯜꯂꯣ ꯑꯗꯨꯗ ꯐꯖꯒꯤꯖꯅꯤ
ꯎꯝ ꯆꯥꯛ ꯆꯥꯔꯦ ꯁꯤ ꯉꯁꯥꯏ ꯑꯩ ꯀꯩꯅꯣ ꯇꯧꯊꯣꯛꯑꯕ ꯊꯕꯛ ꯍꯜꯂꯛꯄꯩꯗꯨꯗ ꯆꯥꯛ ꯍꯥꯏꯗꯤ ꯏꯁꯥꯖꯦ ꯋꯥꯕꯅ ꯍꯦꯟꯃꯟꯕꯒꯤ ꯅꯤꯛꯄꯤꯗꯣ ꯇꯧꯈꯠꯂꯛꯄ ꯑꯗꯩ ꯑꯩꯅ ꯆꯥꯛꯇꯨ ꯐꯠ ꯂꯥꯎ ꯊꯣꯡꯇꯣꯛꯑꯦ ꯑꯗꯨꯗꯨꯒ ꯏꯟꯖꯥꯡ ꯈꯔ ꯂꯩꯔꯨꯔꯦ ꯑꯗꯨ ꯇꯧꯔ ꯆꯥꯊꯣꯛꯑꯦ ꯅꯨꯡꯗꯥꯡ ꯋꯥꯏꯔꯝ ꯇꯥꯔꯦꯗ ꯄꯨꯡ ꯀꯩꯅꯣꯃꯨꯛ ꯃꯉꯥ ꯃꯈꯥꯏ ꯇꯔꯨꯛ ꯇꯥꯗꯣꯔꯦꯗ
ꯂꯨꯛ ꯍꯥꯕꯗꯨꯕꯨ ꯀꯔꯤ ꯏꯟꯖꯥꯡꯅꯣ ꯆꯥꯕꯤꯒ꯭ꯔꯤꯗꯨꯕꯣ ꯉꯁꯤꯒꯤ
ꯑꯥ ꯅꯨꯡꯗꯥꯡꯒꯤ ꯑꯣꯏꯅꯗꯤ ꯆꯥꯗ꯭ꯔꯦꯕꯀꯣ ꯑꯩꯗꯣ ꯉꯁꯥꯏ ꯆꯥꯛ ꯆꯥꯁꯤꯟꯒꯤꯕꯗꯨꯗ
ꯑꯣ
ꯏꯟꯖꯥꯡꯗꯣ ꯑꯩꯅ ꯁꯤꯗꯩ ꯂꯩꯔꯨꯕꯅꯦ ꯌꯦꯟ ꯌꯦꯟ ꯀꯥꯡꯉꯧ ꯑꯃ ꯆꯅꯥꯒ ꯉꯧꯕꯤꯗꯣ
ꯑꯥ
ꯑꯣꯛꯇꯨꯒ ꯑꯗꯨꯝ ꯍꯥꯎꯋꯦ
ꯑꯩꯁꯨ ꯎꯞꯁꯥꯏ ꯅꯨꯡꯊꯤꯟꯖꯤ ꯇꯨꯝꯕ ꯌꯥꯕ ꯇꯨꯝꯃꯦ ꯑꯗꯨꯒ ꯂꯨꯍꯣꯡꯕ ꯆꯠꯅꯤꯗꯣ ꯀꯥꯎꯔꯨꯔꯕꯅꯦ
ꯑꯣ
ꯑꯗꯨꯒ ꯏꯃꯥꯟꯅꯕꯅ ꯐꯣꯟ ꯇꯧꯔꯛꯑꯦ ꯅꯪ ꯂꯨꯍꯣꯡꯕ ꯆꯠꯄ ꯂꯣꯏ ꯅꯪ ꯂꯣꯏꯖꯤꯟ ꯂꯣꯏꯔꯕ꯭ꯔꯥ ꯃꯥꯏ ꯒꯥꯔꯤꯗ ꯆꯠꯃꯤꯟꯅꯒꯗꯕ
ꯑꯥ
ꯑꯗꯨꯗ ꯅꯪ ꯂꯣꯏꯔꯕ꯭ꯔꯥ ꯈꯨꯗꯛꯇ ꯍꯪꯖꯜꯂꯦ ꯑꯗꯩ ꯑꯩꯖꯦ ꯀꯔꯤꯅꯣ ꯂꯣꯏꯔꯕꯣ ꯍꯥꯏꯕꯣ ꯅꯪ ꯂꯨꯍꯣꯡꯕ ꯀꯅꯣ ꯑ ꯏꯃꯥꯟꯅꯕꯩ ꯃꯌꯥꯝꯕ ꯂꯨꯍꯣꯡꯕꯩꯗꯣ ꯑꯗ ꯑꯗꯨꯒꯤ ꯅꯪ ꯆꯠꯂꯣꯏꯗ꯭ꯔꯅꯦ ꯈꯣꯠꯂꯣꯏꯗ꯭ꯔ ꯑꯁꯣꯟ ꯅꯥꯀꯟꯗꯩ ꯐꯣꯟ ꯇꯧꯔꯛꯄꯅꯦ ꯑꯗꯩ ꯑꯩꯉꯣꯟꯗ ꯇꯧꯔꯛ ꯇꯧꯔꯛꯄ꯭ꯔ ꯈꯣꯠꯇ꯭ꯔ ꯍꯪꯉꯦ ꯑꯩꯖꯨ ꯇꯨꯝꯕꯗꯨꯗ ꯑꯝꯇ ꯇꯥꯍꯥꯎꯗ꯭ꯔꯕ ꯃꯤꯁꯀꯣꯟ ꯃꯌꯥꯝꯗꯣ
ꯑꯣ ꯀꯩ ꯂꯝ ꯀꯩꯂꯝꯗꯩ ꯅꯨꯄꯤꯅꯦ ꯍꯥꯏꯒꯦ
ꯑꯁꯣꯝ ꯑ ꯀꯅꯣꯗꯩꯅꯤ ꯕꯤꯁꯅꯨꯄꯨꯔ ꯁꯥꯏꯠ ꯑꯁꯣꯝ ꯅꯥꯊꯟꯗꯒꯤ
ꯑꯣ
ꯑꯁ ꯋꯥꯏꯗ ꯒꯥꯔꯤ ꯇꯣꯡꯉ ꯑꯗꯨꯝ ꯆꯠꯄꯗꯣ ꯑꯥ ꯅꯨꯄꯥ ꯃꯌꯨꯝꯗ ꯍꯟ ꯆꯠꯂꯦ ꯑꯗꯒꯤꯗꯤ ꯑꯃꯨꯛ ꯃꯤ ꯈꯔ ꯑꯃꯃꯨꯛ ꯂꯧꯈꯠꯂꯦ ꯕꯤꯒꯤꯈꯤꯠꯇ ꯆꯠꯄꯅꯦꯕ
ꯑꯣ
ꯃꯥꯟꯅꯣꯗꯣ ꯑꯗꯨꯒ ꯃꯥꯏ ꯒꯥꯔꯤ ꯑꯆꯧꯕꯗꯨꯗ ꯃꯤ ꯑꯃꯨꯛ ꯂꯧꯈꯠꯂꯦ ꯑꯗꯒꯤꯗꯤ ꯑꯃꯨꯛ ꯀꯩꯅꯣ ꯇꯧꯔꯦ ꯑꯥ ꯃꯤ ꯃꯣꯏ ꯑꯍꯨꯝꯒ ꯇꯣꯡꯒꯦꯅ ꯑꯍꯟꯗꯣ ꯇꯣꯡꯍꯜꯂꯦ ꯑꯗꯩꯗꯤ ꯑꯗꯨꯝ ꯀꯨꯏꯗꯅ
ꯏꯁ ꯌꯥꯗꯕꯅꯦꯃꯦ
ꯂꯨꯍꯣꯡꯕꯗ ꯂꯨꯍꯣꯡꯕ ꯆꯠꯀꯦ ꯍꯥꯏꯔꯗꯤ ꯅꯨꯃꯤꯠꯇꯨꯃ ꯊꯕꯛ ꯄꯨꯂꯞ ꯍꯥꯡꯍꯟꯕ ꯅꯠꯇ꯭ꯔꯗꯤꯀꯣ ꯍꯣꯕꯦ ꯍꯣꯕꯦꯒꯤ ꯊꯕꯛꯁꯤ ꯌꯥꯗꯕꯅꯤ
ꯌꯥꯗꯦ ꯎꯝ ꯑꯗꯩ ꯂꯨꯍꯣꯡꯕꯗꯣ ꯉꯥꯏꯔꯁꯨ ꯋꯥꯖꯩ ꯍꯌꯦꯡꯋꯥꯏ ꯑꯩꯈꯣꯏ ꯂꯨꯍꯣꯡꯀꯥꯟꯗ ꯀꯃꯥꯏꯅ ꯇꯧꯗꯣꯏꯅꯣ ꯈꯪꯗꯦꯗ ꯋꯥꯕ ꯍꯥꯏꯕꯕꯨ ꯃꯤ ꯂꯨꯍꯣꯡ ꯆꯠꯄꯗ ꯉꯥꯏꯕꯁꯨ ꯋꯥꯏꯌꯦꯕ
ꯑꯗꯒꯤ ꯂꯣꯏꯔꯦ ꯂꯣꯏꯕꯒ ꯑꯃꯨꯛ ꯑꯩꯈꯣꯏ ꯆꯠꯀꯦ ꯇꯧꯕꯗꯨꯁꯨ ꯑꯃꯨꯛ ꯑꯍꯟꯃꯈꯩꯗꯨ ꯑꯃꯨꯛ ꯌꯥꯎꯗ꯭ꯔꯗꯤ ꯑꯃꯨꯛ ꯌꯥꯔꯣꯏꯗꯕ ꯒꯥꯔꯤꯗꯨ ꯀꯨꯟꯗꯣꯝꯗꯤ ꯍꯣꯔꯦꯟ ꯃꯣꯏ ꯕꯁꯇ ꯂꯦꯞꯅꯔꯒ ꯂꯥꯛꯇꯣꯏꯅꯦꯕ ꯑꯗꯨꯅ ꯅꯨꯡꯉꯥꯏꯇꯕꯅꯤꯅ ꯀꯩꯅꯣ ꯇꯧꯔꯦ ꯑꯥ
ꯃꯣꯏꯗꯨꯁꯨ ꯉꯥꯏꯔꯒ ꯂꯥꯛꯃꯤꯟꯅꯔꯦ ꯂꯥꯛꯑꯒ ꯌꯧꯔꯦ ꯑꯗꯨꯒ ꯑ ꯃꯣꯏ ꯆꯥꯕꯤ ꯀꯩꯅꯣ ꯆꯥꯕꯤ ꯊꯛꯄꯤ ꯇꯧꯕꯗꯣ
ꯑꯥ
ꯁꯤꯟꯕ ꯂꯥꯡꯕꯁꯤ ꯇꯧꯕ ꯌꯥꯕ ꯇꯧꯔꯝꯃꯦ ꯑꯗꯨꯒ ꯑꯗꯒꯤ ꯆꯥꯛ ꯆꯥꯈ꯭ꯔꯣ ꯑꯗꯨꯒ ꯆꯠꯂꯣ ꯈꯣꯠꯂꯣ ꯑꯗꯨ ꯊꯦꯡꯉꯦ ꯈꯣꯠꯂꯦ ꯍꯥꯏꯔꯦ ꯂꯝꯗꯨꯁꯨ ꯂꯥꯞꯄꯅꯤꯅ ꯆꯥꯕꯗꯁꯨ ꯉꯥꯁꯥꯏꯗꯒꯤ ꯊꯕꯛ ꯇꯧꯔꯕꯅꯤꯅ ꯆꯥꯕꯁꯨ ꯌꯥꯗ꯭ꯔꯦꯕ
ꯎꯝ
ꯑꯗꯨꯝ ꯈꯔ ꯆꯥꯔꯒ ꯑꯗꯨꯝ ꯏꯃꯥꯟꯅꯕ ꯑꯗꯨꯝ ꯂꯥꯛꯑꯦ ꯑꯁ ꯋꯥꯏꯗ
ꯃꯣꯏ ꯏꯟꯖꯥꯡꯗꯤ ꯀꯩ ꯇꯧꯔꯝꯕ
ꯏꯟꯁꯥꯡꯅꯦ ꯃꯣꯏ ꯀꯩꯅꯣ ꯄ꯭ꯂꯥꯎꯅꯦ ꯄ꯭ꯂꯥꯎ ꯑꯃ ꯇꯧꯔꯦ ꯑꯗꯒꯤ ꯃꯊꯤꯗꯤ ꯐꯅꯌꯥꯝ ꯌꯥꯝꯕꯅꯤ ꯄ꯭ꯂꯥꯎꯅꯦ ꯉꯥ ꯑꯃ ꯇꯧꯔꯦ ꯉꯥ ꯃꯣꯏꯒꯤ ꯑꯥ ꯇꯥꯎꯔ ꯊꯣꯡꯕꯤꯗꯣ ꯑꯗꯨꯃꯥꯏꯅ ꯇꯧꯔꯝꯃꯦ ꯑꯗꯒꯤ ꯌꯦꯟ ꯑꯃ ꯇꯧꯔꯦ ꯑꯗꯒꯤ ꯑꯆꯥꯔ ꯑꯃ ꯌꯥꯎꯔꯦ ꯁꯂꯥꯠ ꯀꯩꯀꯥ ꯌꯥꯝꯃꯦꯗ ꯃꯊꯦꯟꯗꯣ
ꯎꯝ
ꯑꯗꯨ ꯑꯗꯨ ꯊꯥ ꯑꯃꯨꯛ ꯊꯕꯛꯇꯨ ꯃꯌꯥꯝ ꯆꯠꯂꯨꯔꯒ ꯑꯃꯨꯛ ꯊꯥꯎ ꯑꯃ ꯆꯥꯕ ꯁꯨꯨꯡꯌꯥ ꯌꯥꯗꯦꯕ
ꯌꯥꯗꯕꯅꯦ ꯍꯥꯏꯗꯤ ꯈꯪꯗꯦ ꯊꯕꯛ ꯋꯥꯕꯩꯅꯤꯁꯨ ꯈꯪꯗꯦ ꯀꯩꯒꯤꯅꯤꯁꯨ ꯈꯪꯗꯦ ꯄꯨꯔꯥ ꯍꯥꯏꯗꯤ ꯍꯩꯅꯗꯕꯅꯦꯕ ꯍꯛꯆꯥꯡꯖꯦ ꯌꯥꯝ
ꯎꯝ ꯑꯩ ꯊꯥꯎ ꯃꯅꯝꯗꯨꯁꯨ ꯉꯁꯥꯏꯗꯒꯤ ꯅꯝꯃ ꯂꯩꯔꯤꯗꯅ ꯃꯤ ꯀꯩꯅꯣ ꯇꯧꯕ ꯂꯥꯝꯕ ꯃꯇꯥꯡꯕꯨꯗꯤ ꯌꯥꯎꯔꯝꯃꯦ ꯑꯗꯣ ꯂꯥꯝꯕ ꯃꯇꯥꯡꯗ ꯍꯦꯟꯗꯣꯛꯈꯤꯕꯩꯔ ꯀꯩꯅꯣ ꯈꯪꯗꯦ ꯆꯥꯕ ꯑꯝꯇ ꯌꯥꯗꯦ
ꯃꯣꯏꯗꯤ ꯕꯣꯔ ꯌꯦꯡꯗꯣꯏꯅꯦ ꯃꯁꯤꯗꯤ ꯐ꯭ꯔꯥꯟꯁꯀ ꯅꯣꯔꯋꯦꯒ ꯅꯠꯇ꯭ꯔꯣ
ꯑ ꯂꯩꯒꯤꯕꯅꯤ ꯄꯨꯡ ꯕꯥꯔꯣ ꯃꯈꯥꯏꯗ꯭ꯔ ꯀꯩꯅꯣ
ꯃꯥꯅꯤ ꯃꯥꯅꯤ ꯏꯁꯁ ꯑꯅꯤꯗꯣ ꯌꯥꯔꯣꯏꯗ ꯐ꯭ꯔꯥꯟꯁꯅ ꯉꯝꯈꯤꯗꯧ ꯃꯥꯜꯂꯤꯗ ꯑꯗꯣ ꯈꯪꯗꯦꯀꯣ ꯕꯣꯜ ꯍꯥꯏꯁꯤꯗꯤ ꯕꯣꯜꯅꯤ
ꯎꯝ ꯉꯔꯥꯡꯡꯁꯨ ꯄꯣꯔꯤꯗꯨꯅꯦ ꯖꯔꯃꯅꯤ ꯄꯣꯔꯤꯗꯨꯅꯦ
ꯑꯗꯨꯅꯦ ꯍꯧꯖꯤꯛꯇꯤ ꯍꯥꯏꯕ ꯉꯝꯗꯦ ꯍꯥꯏꯕ ꯇꯤꯝꯁꯤꯡꯁꯤ ꯑꯦ ꯃꯃꯤꯡ ꯑꯃꯐꯥꯎ ꯇꯥꯗ꯭ꯔꯤ ꯍꯥꯏꯕ ꯋꯥꯅꯤ ꯑꯍꯩꯕ ꯌꯥꯝ ꯌꯥꯎꯔꯤꯕ꯫
ꯐꯖꯩ ꯑꯗꯨꯅꯦꯃꯦ꯫
ꯈꯪꯗꯦꯕꯣ ꯍꯣꯔꯦꯟꯁꯤꯗꯤ ꯏꯕꯣ꯫ ꯄ꯭ꯂꯦꯌꯥꯔꯗꯤ ꯑꯍꯩ ꯍꯩꯕ ꯌꯥꯎꯔꯤ ꯅꯣꯔꯋꯦꯒꯤꯁꯨ꯫
ꯇꯝ ꯉꯝꯗꯦ ꯑꯦ ꯑꯗꯨꯣ ꯀꯩꯅꯣꯗꯤ ꯑꯗꯨꯝ ꯏꯁꯪꯗ ꯆꯪꯉꯝꯃꯅꯤꯗ꯫ ꯐ꯭ꯔꯥꯟꯁꯇꯗꯤ ꯃꯤꯆꯪ ꯆꯪꯉꯝꯃꯅꯤꯗ꯫
ꯆꯪꯈ꯭ꯔꯕꯅꯤ ꯃꯣꯏꯗꯤ꯫
ꯑꯗꯨꯟꯅꯦ꯫ ꯃꯗꯤ ꯀꯩꯅꯣꯒꯤ ꯃꯊꯧ ꯇꯥꯗ꯭ꯔꯦꯕ꯫
ꯑꯩꯈꯣꯏ ꯁꯨꯝ ꯁꯥꯟꯅꯔꯤꯕ ꯍꯥꯏꯗꯨꯅꯤ꯫
ꯃꯥꯅꯦ ꯃꯥꯅꯦ꯫ ꯑꯗꯣ ꯃꯊꯪꯒꯤ ꯃꯊ
ꯀꯩꯅꯣꯒꯤꯁꯨ ꯖꯔꯃꯅꯤꯁꯨ ꯆꯪꯉꯝꯒꯅꯤꯌꯦ ꯆꯪꯗ꯭ꯔꯣ꯫
ꯆꯪꯉꯝꯃꯅꯤ ꯃꯣꯏꯁꯨ꯫
ꯀꯥꯒ꯭ꯔꯕꯅꯤ ꯅꯣ ꯃꫭꯏ꯫
ꯍꯣꯏ ꯑꯉꯥꯡꯈꯣꯛ ꯃꯩ ꯁꯨꯝ ꯊꯣꯛꯅ ꯁꯥꯟꯅꯔꯨꯒꯅꯦꯕ꯫
ꯎꯝ꯫
ꯖꯔꯅꯤ ꯀꯌꯥꯔꯛ ꯁꯨꯔꯒꯦ ꯑꯅꯤꯛ ꯁꯨꯔꯣ ꯑꯍꯨꯝꯂꯛ ꯁꯨꯔꯕꯣ꯫
ꯑꯍꯥꯟꯕ ꯃꯦꯠꯁꯇꯁꯦ ꯇꯔꯦꯠ ꯑꯃ ꯑꯅꯤꯁꯨꯕ ꯁꯥꯟꯅꯕ ꯑꯃ ꯇꯧꯗꯦ ꯑꯍꯨꯝꯂꯛ ꯁꯨꯕ ꯑꯣꯏꯔꯒꯅꯤ꯫
ꯑꯣ꯫ ꯑꯗꯨ ꯁꯨꯝ ꯁꯥꯟꯅꯩ ꯑꫭꯏꯔꯝꯒꯅꯤꯗ꯫
ꯄꫭꯔꯁꯨ ꯍꯟꯗꯛꯀꯤꯗꯤ ꯑꯗꯨꯝ ꯆꯥꯔꯖ ꯂꯩꯅꯤꯗꯅ ꯑꯃꯨꯛꯇꯪ ꯀꯥꯈꯤꯕꯅꯤꯅ꯫
ꯎꯝ꯫
ꯀꯩꯅꯣꯅꯦꯕ ꯑꯥ ꯇꯤꯝ ꯑꯝꯗ ꯑꯍꯨꯝ ꯑꯣꯏꯔꯝꯒꯅꯦꯕ ꯂꯧꯈꯠꯇꯣꯏꯗꯣ꯫
ꯎꯝ꯫
ꯇ ꯇꯤꯝ ꯑꯃ ꯑꯦ ꯀꯩꯅꯣ ꯒ꯭ꯔꯨꯞ ꯒ꯭ꯔꯨꯞ ꯑꯃꯗꯒꯤ꯫
ꯃꯥꯅꯦ ꯃꯥꯅꯦ꯫
ꯑꯗꯨꯗꯨꯅ
ꯆꯥꯟꯁꯇꯣ꯫
ꯅꯨꯡꯉꯥꯏ ꯑꯗꯣ ꯅꯨꯡꯉꯥꯏꯇꯕ ꯅꯨꯡꯉꯥꯏꯇꯕ ꯂꯝꯁꯨ ꯌꯥꯎꯕꯨꯗꯤ ꯌꯥꯎꯋꯤꯗ꯫
ꯎꯝ ꯈꯪꯗꯦꯗ ꯋꯥꯔꯜ ꯀꯞꯁꯦ ꯋꯥꯔꯜ ꯀꯞꯁꯦ ꯑꯩꯈꯣꯏꯒꯤ ꯊꯥꯏꯅꯅ ꯍꯦꯟꯅ ꯃꯒꯨꯟ ꯂꯩꯕꯩ ꯇꯥꯏꯞ ꯇꯧꯋꯤꯗ꯫
ꯎꯝ꯫
ꯀꯩ ꯍꯥꯏꯅꯤ ꯑꯃ ꯇꯁꯥꯏꯛꯀ ꯄꯨꯁꯟꯅꯗꯅ꯫ ꯑ ꯍꯧꯖꯤꯛꯇꯤ ꯌꯨꯝꯊꯣꯡ ꯈꯨꯗꯤꯡꯒꯤꯕꯨ ꯂꯩ ꯍꯥꯏ ꯌꯥꯔꯦ꯫ ꯑꯥꯏ ꯑꯦꯁ ꯇꯤꯚꯤꯒꯨꯝꯕ ꯑꯗꯒꯤ ꯀꯅꯣꯒꯨꯝꯕꯖꯦ ꯍꯥꯏꯗꯤ ꯖꯤꯌꯣ ꯐꯥꯏ ꯐꯥꯏꯕꯔꯖꯦ ꯄꯨꯁꯟꯅꯔꯝꯅꯤꯅ ꯍꯧꯖꯤꯛꯇꯤ ꯂꯣꯏꯅ ꯖꯤꯌꯣ ꯐꯥꯏꯕꯔꯒꯤ ꯀꯩꯅꯣꯖꯤꯗ ꯂꯣꯏ ꯌꯥꯎꯖꯔ ꯂꯥꯛꯑꯦꯕ ꯈꯣꯏꯒꯤ ꯇꯇꯥ ꯁꯀꯥꯏꯒꯤ ꯇꯥꯏꯞꯇ ꯍꯥꯏꯇꯥꯔꯦꯅꯦ ꯑꯗꯨꯗꯨꯅ ꯊꯥꯏꯅꯗꯤ ꯑꯥ ꯇꯇꯥ ꯁꯀꯥꯏꯒ ꯄꯨꯁꯟꯕ ꯍꯥꯏꯖꯦ ꯌꯨꯝ ꯃꯉꯥ ꯇꯔꯨꯛ ꯂꯩꯕꯗ ꯌꯨꯝ ꯇꯔꯥꯃꯨꯛ ꯂꯩꯕꯗ ꯌꯨꯝ ꯇꯪꯅꯦ ꯄꯨꯁꯜꯂꯩꯖꯦ ꯑꯗꯨꯗꯨꯅ ꯑꯗꯨ ꯑꯗꯨꯗꯨꯅ ꯕ ꯋꯥꯔꯀꯞꯀ ꯂꯩꯒ ꯍꯥꯏꯔꯗꯤ ꯄꯩꯁꯥꯒ ꯍꯥꯞꯄꯒ ꯑꯗꯨꯝ ꯎꯝ ꯃꯌꯥꯝ ꯄꯨꯟꯅꯒ ꯌꯦꯡꯕꯒꯤ ꯅꯨꯡꯉꯥꯏꯕꯗꯣ
ꯁꯨꯃꯥꯡꯗꯒ ꯊꯥꯡꯇꯣꯛꯑꯒ ꯃꯌꯥꯝ ꯀꯣꯏꯖꯜꯂ ꯌꯦꯡꯕꯗꯣ
ꯑꯗꯨꯅꯦ ꯑꯗꯨ ꯍꯧꯖꯤꯛꯇꯤ ꯑꯗꯨꯒꯤ ꯀꯩꯅꯣꯗꯣ ꯐꯪꯗ꯭ꯔꯦ ꯍꯥꯏꯇꯥꯔꯦꯅꯦ ꯁꯦꯡꯅ ꯍꯥꯏꯔ ꯀꯥꯟꯗ ꯑꯗ ꯅꯨꯡꯉꯥꯏꯇꯦꯕ ꯑꯗꯨꯃꯥꯏꯅ ꯌꯦꯡꯕꯗꯨꯗꯤ ꯍꯥꯏꯗꯤ ꯐꯣꯟꯗꯨ ꯐꯣꯟꯗ ꯇꯨꯝꯃꯝꯗꯥꯏ ꯐꯣꯟꯗꯤ ꯐꯣꯟꯗꯩ ꯌꯦꯡꯕꯅ ꯐꯔꯦ ꯍꯥꯏꯕ ꯑꯗꯨꯗꯤ
ꯑꯣ ꯍꯣꯏ ꯐꯣꯟꯗ ꯂꯣꯏ ꯌꯦꯡꯌꯥꯔꯝꯃꯤꯅ ꯍꯧꯖꯤꯛꯇꯤ ꯑꯩꯖꯨ ꯐꯣꯟꯗ ꯌꯦꯡꯕꯖꯤ ꯏꯊꯟꯗ ꯏꯊꯟꯗ ꯌꯦꯡꯗꯣꯏꯔꯥ ꯀꯩꯅꯣ ꯈꯪꯗꯦꯕ ꯑꯗꯨꯝ ꯉꯥꯏꯕꯗꯤ ꯑꯗꯨꯝ ꯉꯥꯏꯗꯣꯏꯅꯦꯕ ꯕꯣꯜ ꯍꯧꯕꯖꯦ ꯕꯣꯜꯖꯦ ꯍꯧꯔꯝꯕꯅꯤ ꯑꯗꯩꯗꯤ ꯁꯨꯝ ꯈꯪꯗꯦ ꯑꯗꯨꯝ ꯇꯨꯝꯒꯔꯅꯤ ꯃꯤ ꯑꯅꯤꯍꯨꯝ ꯌꯦꯡꯉꯕꯨꯗꯤ ꯀꯩꯁꯨꯝ ꯇꯧꯔꯣꯏꯗꯕ ꯅꯦꯠꯖꯦ ꯁꯨꯡꯂꯣꯏ ꯂꯣꯏꯗꯕꯤ ꯗꯨꯝ ꯇꯨꯝꯒꯤꯗꯣꯏꯅꯤ
ꯎꯝ ꯑꯗꯨꯅꯦꯃꯦ ꯕꯤꯠ ꯁꯨꯂꯩꯇꯕꯅꯦꯃꯦ ꯑꯩꯖꯨ ꯂꯩꯇꯦꯕ ꯍꯩꯅꯗꯦꯕ ꯑꯗꯨꯃꯥꯏ ꯇꯧꯕꯗꯣ
ꯍꯥꯏꯗꯤ ꯂꯝꯁꯤ ꯅꯨꯡꯉꯥꯏꯕ ꯂꯝ ꯑꯅꯤ ꯇꯥꯕꯣꯏꯗꯤ ꯑꯗꯨꯝ ꯂꯩꯕꯁꯨ ꯌꯥꯎꯌꯦꯕꯀꯣ
ꯑꯥ
ꯑꯗꯨꯒ ꯂꯝꯖꯤ ꯈꯤꯇꯪ ꯑꯃꯅ ꯐꯖꯔꯒ ꯑꯃ ꯐꯖꯗ ꯇꯧꯔꯗꯤ ꯍꯦꯟꯅ ꯑꯃꯨꯛ ꯅꯨꯡꯉꯥꯏꯇ꯭ꯔꯦ ꯑꯗꯨꯗꯩ ꯑꯗꯨꯝ ꯏꯇꯨꯝꯗ ꯇꯨꯝꯃꯤ ꯁꯣꯏꯗꯕꯤꯗ
ꯎꯝ ꯈꯪꯗꯦꯗ ꯁꯨꯝ ꯊꯥꯏꯅꯥꯉꯩ ꯃꯇꯝꯖꯤꯗꯅ ꯍꯦꯟꯅ ꯅꯨꯡꯉꯥꯏꯕ ꯍꯦꯟꯕꯒꯤ ꯇꯥꯏꯞ ꯇꯧꯌꯤꯗ ꯍꯧꯖꯤꯛ ꯀꯤ ꯃꯇꯝꯖꯤ
ꯎꯝ
ꯕꯤꯠ ꯂꯩꯇꯦꯕꯣ ꯍꯧꯖꯤꯛꯇꯤ ꯑꯩ ꯀꯩꯅꯣ ꯈꯪꯗꯦꯕꯣ ꯏꯁꯥꯅ ꯍꯩꯅꯤꯡꯕ ꯄꯣꯛꯅꯤꯡꯕ ꯑꯝꯇ ꯐꯥꯎꯗꯕ ꯍꯥꯏꯇꯥꯔꯦ
ꯑꯗꯒꯤ ꯑꯁ ꯀꯩꯅꯣ ꯇꯧꯋꯤꯗ ꯑ ꯅꯍꯥꯟꯋꯥꯏꯒꯤ ꯐꯖ ꯐꯖꯕ ꯃꯌꯥꯝ ꯂꯩꯕꯗꯣ ꯍꯧꯖꯤꯛꯇꯤ ꯈꯪꯗꯦ ꯂꯣꯏ ꯍꯩꯅꯔꯕꯩꯔ ꯈꯪꯗꯦ ꯃꯤ ꯁ꯭ꯀꯤꯜ ꯀꯩ ꯎꯠꯅꯕꯗꯣ ꯑꯝꯇ ꯎꯅꯗ꯭ꯔꯦ ꯅꯠꯇ꯭ꯔꯣ ꯍꯟꯗꯛꯀꯤ ꯀꯩꯅꯣꯁꯤꯗꯤ ꯁ꯭ꯀꯤꯜ ꯍꯥꯏꯕꯗꯣ ꯎꯠꯄꯒꯤ ꯃꯇꯝꯖꯨ ꯑꯝꯇ ꯐꯪꯅꯗ꯭ꯔꯦ ꯕꯣꯜꯁꯦ ꯌꯥꯝ ꯌꯥꯡꯉꯦ
ꯀꯃꯥꯏ ꯑꯦ ꯍꯥꯏꯗꯤ ꯈꯪꯗꯦꯗ ꯀꯃꯥꯏ ꯍꯥꯏꯗꯣꯏꯅꯣ ꯃꯇꯝ ꯑꯃꯗꯗꯤ ꯌꯦꯡꯉꯣ ꯔꯣꯅꯥꯜꯗꯣ ꯃꯦꯁ ꯁꯤ ꯍꯥꯏꯔꯣꯅꯦ ꯃꯧꯕꯥꯏꯅꯤꯅ ꯐꯥꯎꯒꯠꯂꯛꯏ ꯃꯠ ꯇꯝꯗꯨꯗꯗꯤ ꯃꯣꯏꯅ ꯇꯧꯅꯤꯡ ꯇꯧꯅꯤꯡꯕ ꯑꯗꯨꯝ ꯇꯧꯕ ꯉꯝꯃꯝꯃꯦ ꯍꯥꯏꯕ ꯍꯨꯖꯤꯛꯇꯤ ꯍꯨꯖꯤꯛꯇꯤ ꯑꯗꯨꯒꯨꯝꯕꯗꯣ ꯄꯥꯛ ꯎꯗ꯭ꯔꯦ ꯍꯥꯏꯕ ꯍꯩꯅꯔꯛ ꯄꯩꯅꯤ ꯈꯪꯗꯦ ꯑꯗꯩ ꯀꯩꯒꯤꯅꯣ ꯈꯪꯗꯦ
ꯃꯣꯏ ꯍꯩꯅꯔꯛꯄꯒꯤꯗꯤ ꯑꯣꯏꯗꯣꯏꯅꯦ ꯍꯥꯟꯅꯁꯨ ꯍꯩꯇꯦ ꯍꯥꯏꯕꯩ ꯅꯠꯇꯕ ꯂꯣꯏꯅ ꯍꯩꯔꯤ ꯉꯥꯠ ꯑꯗꯨꯁꯨ ꯂꯣꯏꯅ ꯀꯛ ꯁꯣꯏꯕ ꯃꯇꯝꯗ ꯂꯣꯏꯅ ꯋꯛ ꯋꯛ ꯂꯥꯎꯅꯦꯕ
ꯎꯝ
ꯁꯣꯏꯔꯀꯥꯟꯗꯗꯤ ꯃꯤ ꯑꯃꯅ ꯁꯣꯏꯒꯤꯕ ꯍꯥꯏꯁꯤ ꯃꯣꯏ ꯇꯤꯝ ꯂꯣꯏ ꯁꯣꯏꯗꯣꯏꯅꯦ
ꯃꯥꯅꯦ ꯃꯥꯅꯦ
ꯃꯤꯅ ꯒꯣꯜ ꯑꯃ ꯆꯟꯒꯤꯕ ꯍꯥꯏꯁꯤ ꯋꯥꯅ ꯂꯩꯔꯤꯄꯣꯅꯤꯗ ꯑꯗꯣ ꯀꯩꯅꯣ ꯇꯧꯗꯦ ꯑꯩꯁꯨ ꯍꯜꯂꯛꯄꯗꯩ ꯗ꯭ꯔꯦꯁ ꯅꯨꯡ ꯑꯝꯇ ꯍꯣꯡꯗꯣꯛꯇ꯭ꯔꯤ ꯁꯤꯒ ꯂꯨꯍꯣꯡꯕ ꯆꯠꯂꯨꯕꯩ ꯐꯤꯔꯣꯜ ꯃꯌꯥꯝꯁꯦ ꯑꯝꯇꯪ ꯐꯧꯗꯣꯛꯑꯒ ꯑꯝꯇ ꯂꯣꯏꯁꯤꯜꯂꯒ ꯐꯖꯅ ꯊꯝꯒꯦ ꯅꯠꯇ꯭ꯔꯗꯤ ꯍꯌꯦꯡ ꯍꯥꯠꯅꯕ ꯇꯥꯔꯦ
ꯃꯥꯅꯦ ꯃꯥꯅꯦ ꯐꯖꯅ ꯊꯝꯃꯣ ꯑꯉꯧꯕꯗꯕꫭ ꯍꯣ ꯍꯣꯏ ꯑꯗꯨꯗꯤ ꯐꯖꯅ ꯀꯩꯅꯣ ꯇꯧꯔ ꯂꯩꯔꯣ ꯊꯝꯃꯒꯦ ꯎꯝ ꯊꯃꯣ ꯊꯃꯣ